ꯅꯨꯡꯉꯥꯏꯔ꯭ꯔꯣ
ꯉꯔꯤ ꯀꯠꯇꯕꯣ
ꯑꯁ ꯉꯁꯥꯏꯗꯒꯤ ꯆꯥꯔꯒ ꯇꯨꯝꯁꯤꯔꯅ ꯂꯩꯕꯅꯤꯅꯦ
ꯑꯦꯁ ꯇꯨꯝꯕꯤꯔ
ꯑꯁ ꯉꯔꯥꯡ ꯇꯨꯝꯗ꯭ꯔꯦꯅꯦ ꯕꯣꯜ ꯌꯦꯡ ꯕꯣꯜ ꯌꯦꯡꯕꯈꯣꯏ ꯕꯣꯜ ꯁꯅꯥꯕꯗꯣ ꯅꯣꯏꯗꯤ ꯌꯦꯡꯗꯕ꯭ꯔꯣ
ꯑꯦ ꯑꯩꯁꯦ ꯑꯃꯨꯛꯀ ꯇꯨꯝꯗꯣꯏꯅꯦ ꯍꯣꯔꯦꯟ
ꯑꯥ ꯍꯣꯔꯦꯟ ꯇꯨꯝꯗꯔꯗꯤ ꯑꯃꯨꯛꯀ ꯍꯣꯔꯦꯟ ꯑꯗꯨꯅ ꯑꯩꯈꯣꯏ ꯃꯦꯀꯞ ꯊꯣꯛꯄ ꯉꯝꯂꯔꯣꯏꯕꯀꯣ
ꯊꯕꯛ ꯂꯩꯇ꯭ꯔꯦ ꯉꯁꯤ
ꯑꯁꯤ ꯊꯕꯛ ꯆꯠꯇꯦ ꯑꯪ
ꯅꯨꯡ ꯅꯨꯡ ꯆꯨꯗꯕ꯭ꯔꯣ
ꯑꯁ ꯅꯨꯡꯁꯥ ꯀꯟꯅ ꯁꯥꯏꯅꯦ
ꯑꯦ ꯇꯣꯉꯥꯟꯂꯦꯅꯦ ꯑꯗꯨꯗꯤ ꯑꯩꯈꯣꯏ ꯃꯐꯝꯗꯗꯤ ꯃꯝꯂꯒ ꯂꯩꯌꯦꯅꯦ ꯍꯧꯖꯤꯛ
ꯑꯣ ꯚꯦꯅꯥꯁꯇ ꯂꯩꯕꯒꯨꯝ ꯚꯦꯅꯥꯁꯇ ꯂꯩꯕꯒꯨꯝ ꯃꯅꯥ ꯆꯠ ꯃꯅꯥꯈ꯭ꯔꯦꯗ ꯁꯥꯃꯟꯕꯒꯤꯀꯣ
ꯎꯝ ꯀꯥꯏ ꯃꯊꯦꯟ ꯏꯟ ꯏꯟꯕꯤꯈ꯭ꯔꯦ
ꯉꯁꯤ ꯎꯁꯣꯏ ꯎꯁꯣꯏꯒ ꯑꯣꯛꯁꯥ ꯑꯃꯦꯠꯄꯀꯣ
ꯑꯁ ꯍꯥꯎꯋꯦꯍꯦ ꯑꯗꯨꯗꯤ
ꯎꯝ ꯑꯣꯛꯁꯥ ꯑꯃꯦꯠꯄ ꯆꯥꯏ ꯑꯩꯒꯤ ꯃꯆꯨꯗꯣ ꯍꯟꯖꯤꯜ ꯂꯛꯂꯦꯅꯦ
ꯉꯥꯔꯥꯡ ꯅꯨꯃꯤꯠ ꯁꯤꯒ ꯅꯨꯃꯤꯠ ꯑꯍꯨꯝ ꯑꯣꯏꯔꯦꯀꯣ
ꯍꯥ ꯃꯍꯧꯁꯥꯗ ꯑꯗꯨꯝ ꯂꯥꯛꯈ꯭ꯔꯦꯕ
ꯅꯪꯖꯨ ꯌꯨꯝꯗ ꯐ꯭ꯔꯤ ꯂꯩ ꯔꯗꯤ ꯁꯤꯗ ꯊꯕꯛ ꯊꯤꯔꯒ ꯂꯥꯛꯑꯣꯅ
ꯎꯝ ꯇꯞꯅ ꯊꯤꯒꯦ ꯀꯔꯤ ꯀꯔꯤ ꯊꯕꯛ ꯇꯧꯁꯤꯔꯀꯣ
ꯎꯝ ꯑꯩꯈꯣꯗꯗꯤ ꯍꯧꯖꯤꯛꯇꯤ ꯎꯝ ꯅꯨꯡꯁꯥꯖꯦ ꯊꯣꯛꯇꯦ
ꯑꯁ ꯀꯟꯅ ꯁꯥꯔꯦꯅ ꯍꯧꯖꯤꯛ ꯑꯁꯤ ꯑꯁꯤꯗꯗꯤ ꯌꯥꯗ꯭ꯔꯦꯕ
ꯉꯔꯥꯡ ꯉꯔꯥꯡ ꯅꯨꯡꯗꯥꯡꯗꯤ ꯆꯨꯗꯕ꯭ꯔꯥ꯫
ꯉꯥꯔꯥꯡꯅꯨꯡꯗꯥꯡ ꯑꯥ ꯅꯣꯡꯆꯨꯗꯦ ꯅꯣꯡ ꯈꯤꯇꯪꯕꯨꯗꯤ ꯁꯥꯎꯕꯗꯤ ꯁꯥꯎꯋꯦ ꯗꯨꯡ ꯗꯨꯡ ꯇꯧꯋꯦꯕ꯫ ꯑꯗꯨꯒꯤ ꯆꯨꯗꯀꯣ ꯎꯝ꯫
ꯁꯤꯖꯤꯟꯗ ꯃꯝꯃꯒꯂꯩꯌꯦ꯫
ꯑꯁ꯫ ꯁꯤꯗꯗꯤ ꯀꯟꯅ ꯅꯨꯡꯁꯥ ꯊꯣꯛꯑꯦꯅꯦ꯫ ꯑꯗꯨ ꯉꯁꯤꯗꯤ ꯑꯗꯨꯝ ꯂꯩꯒꯦꯔꯥ꯫
ꯑꯗꯨꯝ ꯂꯩꯕ ꯇꯥꯔꯦꯅꯦ ꯁꯤꯗꯤ ꯍꯣꯔꯦꯟ ꯃꯨꯛꯀ ꯇꯨꯝꯗꯣꯏꯅꯦ꯫ ꯍꯩ ꯍꯥ ꯅꯪꯗꯤ ꯑꯍꯥꯎ ꯑꯍꯥꯎꯕ ꯆꯥꯔ ꯂꯩꯔꯦꯅꯦ ꯑꯦ ꯑꯩꯈꯣꯏꯗꯤ ꯐꯪꯗꯦ ꯆꯥꯅꯉꯥꯏ
ꯑꯣ ꯑꯗꯣ ꯊꯥꯡꯒꯨ ꯃꯥꯟꯕ ꯀꯥꯡꯄꯨꯗ ꯉꯝꯗ꯭ꯔꯦꯅꯦꯀꯣ
ꯑꯁ ꯑꯗꯨ ꯃꯄꯨ ꯑꯩ ꯌꯦꯡꯕ ꯂꯣꯏꯗ꯭ꯔꯦ
ꯃꯣꯏꯒꯤ ꯄ꯭ꯂꯦꯗꯤ ꯑꯁ ꯊꯣꯛꯇ꯭ꯔꯦ ꯉꯔꯥꯡꯒꯤꯗꯤ
ꯅꯪꯁꯦ ꯈꯤꯇꯪ ꯏꯒꯣ ꯂꯩ ꯃꯥꯜꯂꯦ
ꯍꯥꯥ
ꯈꯤꯇꯪ ꯏꯒꯣꯜ ꯂꯩꯕ ꯃꯥꯜꯂꯦꯕ
ꯎꯝ
ꯍꯪꯒꯤꯗꯣ꯫
ꯎꯝ꯫ ꯉꯔꯥꯡꯒꯤ ꯁꯥꯅꯕꯗꯨ ꯑꯩꯁ ꯌꯥꯗ꯭ꯔꯦꯅꯦ꯫
ꯇꯨꯡꯗꯗꯤ ꯉꯝꯗ꯭ꯔꯗꯤ ꯌꯥꯗꯦ ꯍꯥꯏꯅ ꯐꯖꯅ ꯁꯉꯥꯏꯌꯦꯕꯀꯣ꯫
ꯑꯥ꯫
ꯃꯥꯏꯕꯤ ꯑꯗꯨꯝ꯫ ꯑꯇꯣꯞꯄ ꯇꯤꯝ ꯇꯤꯝ ꯑꯃꯅ ꯒꯣꯜ ꯑꯃ ꯆꯟꯒꯔꯗꯤ꯫ ꯐꯖꯅ ꯃꯣꯏꯗꯤ ꯊꯤꯡꯅꯅꯦꯕ꯫
ꯎꯝ
ꯑꯃꯨꯛꯛ ꯄꯦꯅꯥꯜꯇꯤ ꯄꯦꯅꯥꯜꯇꯤ꯫ ꯂꯧꯕꯗꯣ ꯃꯣꯏꯗꯤ ꯆꯥꯅꯤꯡꯉꯥꯏ ꯇꯧꯗ꯭ꯔꯦꯕ ꯐꯖꯅ ꯊꯤꯡꯉꯒ ꯂꯩꯌꯦꯕ꯫
ꯎꯝ꯫
ꯑꯃꯨꯛꯀ ꯆꯠꯂꯤ ꯍꯥꯏꯗꯏꯅꯦ ꯑꯅꯤ ꯑꯅꯤ ꯇꯧꯕꯗꯨꯗꯤ꯫ ꯌꯦꯡꯗꯔꯦ꯫
ꯑꯥ ꯃꯤꯅꯤ ꯐꯖꯅ ꯄꯤꯈ꯭ꯔꯦꯅꯦ꯫ ꯑꯁ ꯖꯦꯔꯣ ꯑꯇꯦꯝꯅꯦꯕ ꯃꯤꯗꯣ꯫ ꯅꯣꯏꯒꯤ ꯊꯥꯡꯒꯨꯜ ꯃꯥꯟꯕ ꯀꯥꯡꯄꯨꯗꯣ꯫ ꯁꯨꯇꯔꯒꯤꯗꯣ ꯖꯦꯔꯣ ꯆꯠꯂꯤꯕ ꯑꯗꯨꯒꯞ ꯑꯇꯣꯞꯄꯗꯤ ꯃꯉꯥꯅꯤꯅꯦ꯫ ꯕꯣꯜ ꯕꯣꯜ ꯕꯣꯜꯁꯨ ꯄꯥꯏ ꯄꯥꯏꯗꯦ꯫
ꯉꯁꯤ ꯅꯨꯡꯗꯥꯡ ꯑꯃꯨꯛ ꯀ ꯌꯦꯡꯕ ꯇꯥꯔꯦꯅꯦ ꯑꯗꯨꯗꯤ ꯀꯅꯥꯅ ꯀꯥꯗꯣꯏꯔꯥ꯫
ꯀꯥꯅ ꯀꯥꯒꯦꯔ꯫
ꯉꯁꯥꯏꯅ ꯆꯥꯛ ꯆꯥꯈ꯭ꯔꯦ ꯍꯥꯏꯔꯗꯤ ꯆꯥꯛ ꯂꯥꯝꯕ ꯍꯧꯔꯝꯒꯅꯤ꯫
ꯑꯥ꯫
ꯏꯁ ꯐꯥꯏꯅꯤꯡꯕꯅꯦ ꯍꯧꯖꯤꯛ꯫
ꯑ꯫
ꯈꯪꯗꯦ ꯂꯣꯛ ꯈꯨꯕꯒꯨꯝ ꯇꯧꯕꯅꯦ ꯉꯔꯥꯡ ꯅꯨꯡꯗꯥꯡ꯫ ꯄꯥꯟ ꯆꯕꯒꯤꯔ ꯈꯪꯗꯦ ꯍꯧꯖꯤꯛꯁꯨ ꯑꯃꯨꯛꯀ꯫ ꯁꯥꯍꯟꯗꯕꯤꯗ ꯆꯥꯕꯅꯤꯅ ꯄꯨꯛꯁꯦ ꯅꯨꯡꯉꯥꯏꯔꯕ ꯃꯥꯜꯂꯤ꯫ ꯑꯥ ꯌꯦꯟ ꯃꯔꯤꯟ ꯌꯦꯟ ꯃꯔꯤꯟ ꯃꯔꯥꯡ ꯂꯥꯎꯕꯀꯣ ꯇꯥꯕ꯭ꯔꯣ ꯍꯜꯂꯣ